ꯍꯜꯂꯣ ꯑꯥꯎ ꯇꯥꯏꯌꯦ ꯇꯥꯏꯌꯦ
ꯍꯥ
ꯅꯪ ꯑꯩꯗꯣ ꯅꯪ ꯆꯠ ꯇ ꯆꯠꯈ꯭ꯔꯦ ꯍꯥꯏꯕ ꯈꯪ ꯈꯪꯗꯅꯀꯣ ꯍꯥꯏꯌꯣ ꯍꯥꯏꯌꯣ ꯑꯗꯨꯝ ꯇꯧ
ꯇꯥꯕ꯭ꯔꯣ ꯗꯥꯕ꯭ꯔꯣ ꯍꯥꯏꯔꯒ ꯂꯩꯕꯅꯦ
ꯑꯣ
ꯁꯔ ꯑꯃꯗꯣ ꯅꯨꯡꯁꯤꯗ ꯅꯨꯡꯁꯤꯗꯕ ꯂꯩꯌꯦꯕ ꯃꯥꯗꯣ ꯅꯨꯡꯁꯤꯗꯕ ꯊꯕꯛ ꯇꯧꯋꯦꯕ ꯉꯁꯤꯁꯨ
ꯑꯩꯗꯣ ꯇꯥꯏ ꯌꯥꯝ ꯇꯥꯟꯕꯅꯦ ꯑꯩꯗꯤ ꯅꯣꯛꯁꯨ ꯅꯣꯡꯅꯤꯡꯗꯕ
ꯑꯗꯨꯅꯦ ꯑꯩꯈꯣꯏꯗꯤ ꯐꯦꯛ ꯇꯧ ꯑ ꯅꫭꯛꯄꯥ ꯍꯩꯇꯦꯅ
ꯍꯣꯏ ꯁꯥꯎꯅꯤꯡꯔꯗꯤ ꯑꯗꯨꯝ ꯑ ꯈꯣꯏꯒꯤ ꯐꯦꯁꯇ ꯑꯗꯨꯝ ꯎꯠꯊꯣꯛꯈ꯭ꯔꯦꯕ
ꯑꯗꯨꯅꯦ
ꯀꯩꯅꯣ ꯃꯥꯁꯨ ꯎꯝ ꯃꯥ ꯃꯥꯅ ꯅꯨꯡꯁꯤꯕ ꯂꯩꯥꯔꯁꯨ ꯁꯣ ꯑꯗꯨꯝ ꯇꯧꯕ ꯌꯥꯗꯦꯀꯣ
ꯑꯗꯨꯅꯦ ꯃꯥꯅ ꯄꯥꯔꯁꯦꯂꯤꯇꯤ ꯌꯥꯝ ꯂꯩꯌꯦ
ꯎꯝ ꯅꯪꯒꯤ ꯈꯣꯟꯖꯦꯜ ꯍꯧꯖꯤꯛꯇꯤ ꯌꯥꯝ ꯐꯖꯅ ꯇꯥꯈ꯭ꯔꯦ
ꯑꯣ ꯑꯩ ꯋꯥ ꯉꯥꯡꯕꯗꯣ ꯈꯔ ꯀꯟꯅ ꯉꯥꯡꯕꯒꯤꯅꯦ
ꯑꯣ ꯑꯃ ꯂꯥꯁ ꯀꯣꯜꯗꯤ ꯀꯣꯜꯗꯗꯤ ꯅꯪꯒꯤ ꯈꯣꯟꯖꯦꯜꯗꯣ ꯇꯥ ꯇꯥꯠ ꯃꯇꯝ ꯃꯇꯝꯗ ꯇꯥ ꯇꯥꯗꯕꯒꯨꯝ ꯑꯗꯨꯝ ꯆꯠꯈ꯭ꯔꯦꯕ ꯑꯣꯐꯖꯦꯛꯇꯤꯚ ꯁꯦꯝꯔꯒ ꯀꯩ
ꯑꯗꯣ ꯍꯥꯍꯥꯗꯣ
ꯍꯣꯏ
ꯃ ꯈꯥꯏꯒꯦ ꯁꯤ ꯑꯁꯤ ꯑꯁꯤ ꯅꯨꯄꯥꯗꯣ ꯌꯥꯗꯦ ꯍꯥꯏꯅ ꯑꯩꯗꯤ ꯈꯟꯅꯦ
ꯑꯩꯁꯨꯅꯦ ꯑꯩꯁꯨ ꯑꯗꯨꯝ ꯈꯟꯕꯅꯤ
ꯍꯣꯏ
ꯀꯩꯅꯣ ꯑꯣ ꯑꯩꯈꯣꯏꯁꯨ ꯂꯩꯕ ꯅꯨꯡꯉꯥꯏꯇꯦꯅ ꯑꯗꯨꯝ ꯇꯧꯔꯗꯤ
ꯑꯗꯨꯅꯦ
ꯎꯝ ꯃꯥꯅ ꯇꯧꯅꯤꯡꯉꯁꯨ ꯀꯩꯅꯣ ꯑꯥ ꯑꯧ ꯃꯐꯝ ꯑꯃ ꯑꯅꯤꯗ
ꯀꯔꯤꯅꯣ
ꯂꯝ ꯎꯠꯊꯣꯛꯇꯕ ꯐꯝꯒꯨꯝꯕꯗ ꯇꯧꯕ ꯌꯥꯏꯌꯦꯅ
ꯍꯣꯏ
ꯎꯝ ꯃꯥꯒꯤꯗꯤ ꯑꯩꯈꯣꯏ ꯑꯩꯈꯣꯏꯁꯨ ꯑꯪ ꯍꯞꯇꯥ ꯑꯃꯒꯨꯝꯕ ꯈꯛꯇꯪꯅꯤꯅ ꯂꯥꯛꯄꯗꯣ
ꯑꯗꯨꯅꯦ
ꯑꯗꯨꯗꯤꯀꯣ ꯑꯗꯨꯝ ꯇꯥꯎꯔꯒ ꯂꯩꯕꯗꯣ ꯍꯣꯏ
ꯑꯈꯣꯏꯁꯨ ꯈꯟꯅꯦ ꯈꯪꯉꯦ ꯍꯥꯏꯕ ꯀꯔꯤ ꯀꯔꯤ ꯇꯧꯔꯤꯅꯣ ꯍꯥꯏꯕꯗꯣꯀꯣ
ꯎꯝ ꯒ꯭ꯌꯥꯟ ꯇꯥꯗꯦ ꯑꯩꯁ ꯃꯥꯗꯣ ꯑꯩ ꯌꯥꯝ ꯇꯜꯂꯦ ꯑꯩ ꯃꯥ ꯑꯩ ꯍꯥꯏꯕ ꯑ ꯑꯗꯨꯝ ꯂꯩꯔꯗꯤꯀꯣ ꯃꯥꯒꯤ ꯁꯛꯁꯨ ꯌꯦꯡꯅꯤꯡꯗꯕ ꯂꯥꯛꯀꯅꯤ ꯑꯩꯗꯤ
ꯑꯗꯨꯅꯦ ꯍꯌꯦꯡ ꯍꯌꯦꯡꯁꯨ ꯑꯃꯨꯛ ꯆꯠꯀꯅꯤ ꯍꯌꯦꯡꯁꯨ ꯑꯗꯨꯃꯥꯏꯅ ꯇꯧꯅꯤꯡꯉꯥꯏ ꯃꯥꯜꯂꯦ
ꯍꯣꯏ ꯑꯩꯗꯤ ꯑꯩꯗꯤ ꯑꯗꯨꯝ ꯉꯁꯤꯗꯣ ꯄꯥꯛꯄꯤꯅꯤꯡꯕꯗꯣ ꯑꯗꯨꯝ ꯐꯝꯕꯗꯣ ꯑꯩꯗꯤ ꯈꯨꯄꯥꯛ ꯄꯤꯅꯤꯡꯂꯒ ꯅꯣꯛꯁꯨ ꯅꯣꯛꯇꯅ ꯑꯩꯗꯤ ꯊꯝꯃꯅꯤ
ꯑꯗꯨꯅꯦ
ꯅꯪꯗꯤ ꯅꯪꯗꯤ ꯈꯔ ꯀꯨꯟꯇ꯭ꯔꯣꯜ ꯇꯧꯕ ꯃꯥꯜꯂꯦ
ꯀꯔꯤ ꯀꯟꯇ꯭ꯔꯣꯜꯗꯅꯣ ꯑꯩꯒꯤ ꯁꯛꯇꯣ ꯑꯗꯨꯝ ꯎꯕ ꯃꯥꯜꯂꯦ ꯃꯈꯣꯏ ꯑꯅꯤꯁꯨ ꯑꯩꯕꯨ ꯌꯦꯡꯔꯒ ꯅꯣꯛꯀ꯭ꯔꯒ ꯂꯩꯕꯅꯦ ꯑꯩꯅ ꯀꯔꯤ ꯍꯥꯏꯗꯣꯏꯅꯣ ꯃꯈꯣꯏ ꯖꯣꯛ ꯇꯧꯔꯁꯨꯀꯣ ꯅꯣꯛꯆꯒ ꯍꯪ ꯍꯪ ꯑꯗꯨꯝ ꯍꯥꯏ ꯇꯧꯕꯒꯤ ꯃꯣꯏ ꯁꯨ ꯈꯪꯕ ꯃꯥꯜꯂꯦꯕ ꯁꯥꯔ ꯑꯅꯤꯗꯣ ꯑꯩꯕꯨ ꯑꯗꯨꯝ ꯖꯣꯛ ꯇꯧꯕꯅꯦꯕ ꯑꯗꯨꯕꯨ ꯑꯈꯣꯏ ꯊꯝꯕ꯭ꯔꯒ ꯀꯔꯤꯅꯣ ꯄꯦꯛꯀꯤꯡ ꯇꯧꯋꯤꯅ ꯁꯤꯜ ꯇꯧꯋꯤꯅ ꯍꯣꯏ ꯑꯗꯨꯗ ꯑꯧ ꯑꯩ ꯅꯣꯛꯇ꯭ꯔꯒ ꯑꯗꯨꯝ ꯂꯩꯕꯅꯦ ꯑꯩꯈꯣꯏꯕꯨ ꯖꯣꯛ ꯑꯩꯈꯣꯏꯕꯨ ꯀꯣ ꯃꯈꯣꯏ ꯑꯅꯤꯗꯣ ꯖꯣꯛ ꯇꯧꯔꯒ ꯑꯗꯨꯝ ꯂꯩꯕꯥꯅꯦ ꯑꯗꯨ ꯃꯇꯝꯗ
ꯑꯣ
ꯑꯗꯨꯒꯤ ꯅꯣꯛꯁꯨ ꯅꯣꯛꯅꯤꯡꯂꯦ ꯍꯣꯏ
ꯑꯗꯨꯝ ꯌꯦꯡꯁꯨ ꯌꯦꯡꯅꯤꯡꯗꯕ ꯊꯣꯛꯑꯦ ꯑꯩꯗꯤ
ꯑꯗꯨꯅꯦ ꯑ ꯀꯔꯤ ꯍꯥꯏꯅ ꯑꯩ ꯐꯥꯔꯁꯇ ꯀꯥꯈ꯭ꯔꯦꯅ ꯆꯥꯛ ꯆꯥꯕ ꯂꯣꯏꯔꯒ
ꯍꯣꯏ
ꯍꯣꯏ ꯑꯗꯨꯗꯁꯨ ꯑ ꯀꯔꯤ ꯆꯥꯕꯅꯣ ꯅꯈꯣꯏ ꯗꯣꯛ ꯆꯥꯕ꯭ꯔꯥ ꯍꯥꯏꯅꯀꯣ ꯃꯥꯗꯣ ꯑꯗꯨꯝ ꯍꯪꯉꯦ ꯅꯨꯄꯤ ꯑꯅꯤꯁꯨ ꯂꯩꯔꯤꯅ
ꯑꯥ
ꯍꯣꯏ ꯑꯩ ꯅꯨꯄꯤ ꯑꯅꯤ ꯅꯪꯁꯨ ꯈꯪꯉꯤꯅ
ꯍꯣꯏ ꯈꯪꯉꯦ
ꯍꯣꯏ ꯑꯣꯏ ꯅꯪ ꯅꯈꯣꯏ ꯀꯔꯤ ꯆꯥꯕ꯭ꯔꯥ ꯑ ꯗꯣꯛ ꯆꯥꯕ꯭ꯔꯥ ꯁ꯭ꯅꯦꯛ ꯆꯥꯕ꯭ꯔꯥ ꯍꯥꯏꯅꯀꯣ
ꯁꯤ ꯅꯨꯄꯤꯅꯤꯗꯨꯁꯨ
ꯅꯠꯇꯦ ꯅꯠꯇꯦ ꯁꯥꯔꯅ ꯍꯥꯟꯅ ꯑꯗꯨꯝ ꯍꯥꯏꯕꯅꯦ ꯍꯥꯏꯔꯒ ꯅꯨꯄꯤ ꯑꯅꯤꯕꯨꯀꯣ ꯃꯥꯅ ꯑꯗꯨꯝ ꯍꯥꯏꯕ ꯥ ꯃꯈꯩꯗꯤ ꯑꯗꯨꯝ ꯃꯍꯩ ꯆꯥꯕꯅꯦ ꯍꯥꯏꯅꯀꯣ
ꯑꯩ ꯍꯈꯣꯏ ꯂꯥꯛꯄ ꯀꯥꯟꯗꯗꯤ ꯁ꯭ꯅꯦꯛ ꯆꯥꯕ꯭ꯔꯥ ꯍꯪꯉꯤ
ꯍꯣꯏ ꯑꯩꯁꯨ ꯇꯥꯏꯌꯦ ꯑꯩꯕꯨ ꯍꯥꯡꯕ ꯂꯣꯏꯔꯒ ꯅꯪꯕꯨ ꯍꯥꯡꯕꯅꯦꯅꯣ ꯀꯣꯏꯔꯤꯕ ꯌꯥꯝ ꯅꯨꯡꯁꯤꯗꯕꯅ
ꯄꯥꯏ ꯂꯩꯇꯦ
ꯍꯌꯥꯡ ꯍꯌꯦꯡ ꯑꯃꯨꯛ ꯍꯥꯏꯔꯗꯤ ꯑꯩ ꯍꯥꯏꯒꯦ ꯁꯤꯂ ꯑꯗꯨ
ꯀꯩꯅꯣ
ꯁꯤ ꯅꯨꯄꯤꯁꯨꯦ ꯈꯪꯅꯦꯦ
ꯑꯁ ꯃꯤꯁꯤꯡꯁꯦꯀꯣ ꯑꯁ ꯄꯥꯛꯄꯤꯤꯅꯤꯡꯉꯤ
ꯅꯪ ꯅꯪꯒꯤ ꯅꯪꯉꯣꯟꯗ ꯀꯨꯝꯒꯅꯤ ꯅꯪ ꯉꯥꯡꯉꯨꯀꯣ
ꯍꯣꯏ ꯑꯩ ꯉꯥꯡꯒꯦ
ꯌꯥꯝ ꯅꯨꯡꯁꯤꯔꯦ
ꯃꯥ ꯍꯧꯖꯤꯛ ꯆꯠꯈ꯭ꯔꯕ꯭ꯔꯣ
ꯍꯣꯏ ꯀꯨꯝꯈ꯭ꯔꯦ ꯅꯪ ꯑꯃꯨꯛ ꯉꯥꯡꯉꯣ ꯑꯩꯈꯣꯏ ꯀꯧꯗꯕ ꯂꯩꯔꯒ
ꯍꯧꯖꯤꯛ ꯁꯨꯝꯃꯥꯗꯣ ꯋꯥ
ꯍꯣꯏ
ꯃꯥ ꯑꯗꯨꯝ ꯍꯥꯏꯅꯕ ꯃꯥꯜꯂꯦ
ꯂꯥꯛꯀꯅꯤ ꯃꯈꯣꯏ ꯑꯍꯨꯝ ꯑꯍꯨꯝ ꯀꯨꯝꯈ꯭ꯔꯦ ꯅꯪ ꯃꯄꯥꯟꯗꯔ ꯑꯗꯨꯃꯥꯏꯅ ꯂꯩꯈꯈ꯭ꯔꯣ ꯋꯥꯁꯔꯨꯝꯗꯔ ꯎꯝ ꯑꯩ ꯀꯧꯈꯕ꯭ꯔꯥ
ꯍꯣꯏ ꯂꯥꯛꯈ꯭ꯔꯦ
ꯑ ꯃꯈꯣꯟ ꯇꯥꯏꯌꯦꯕ
ꯑꯀꯦ
ꯗꯣ
ꯃꯅꯨꯡꯁꯤꯗꯕꯥꯗꯣ ꯍ
ꯑꯩꯅ ꯃꯥꯕꯨ ꯐꯨꯕꯅꯦ ꯄꯦꯛꯈꯦꯅꯀꯣ ꯃꯥꯒꯤ ꯍꯦꯟꯗ ꯑꯗꯨꯒꯤ ꯃꯥꯗꯣ ꯑꯦ ꯀꯔꯤꯅꯣ ꯍꯥꯏꯅ ꯇꯥꯔꯒ ꯂ ꯂꯩꯕꯅꯤ
ꯍꯧꯖꯤꯛ ꯍꯧꯖꯤꯛꯁꯨ ꯃꯥꯅꯋꯥ ꯑꯩꯕꯨ ꯀꯧꯕꯥꯎꯕ ꯑꯩꯅ ꯋꯥ ꯍꯥꯏꯅꯨ ꯍꯥꯏꯕ ꯑꯗꯨꯒꯤ ꯑꯩ ꯍꯥꯏꯅ ꯆꯠꯈ꯭ꯔꯦ
ꯑꯗꯨꯅꯦ ꯑꯩꯁꯨ ꯋꯥ ꯍꯥꯏꯒꯅꯣ ꯍꯥꯏꯅ ꯋꯥ ꯍꯥꯏꯒꯅꯣ ꯍꯥꯏꯕ ꯍꯥꯏꯕꯅꯦ ꯑꯗꯣ ꯃꯥꯅ ꯂꯥꯎꯕꯒꯤ ꯂꯥꯎꯔꯒ ꯑꯗꯨꯝ ꯆꯠꯈ꯭ꯔꯕꯅꯤ ꯑꯩꯅ ꯈꯨꯄꯥꯛ ꯄꯤꯕꯤꯕ ꯄꯤꯕ ꯃꯥꯒꯤ ꯃꯥꯒꯤ ꯑꯥꯔꯝꯗ ꯑꯗꯨꯒꯤ ꯃꯥꯗꯣ ꯑ ꯀꯔꯤꯅꯣꯅꯦ ꯍꯥꯏꯅꯀꯣ
ꯍꯧꯖꯤꯛꯁꯨ ꯑꯩ ꯑꯅ ꯆꯠꯈ꯭ꯔꯦ ꯎ
ꯍ
ꯄꯥꯏ ꯂꯩꯇ ꯃꯥꯜꯦ
ꯋꯥꯡ ꯉꯥꯡꯒꯅꯨ ꯍꯥꯏꯔꯒ ꯌꯥꯝ ꯉꯥꯡꯅꯤꯡꯉꯒ ꯂꯩꯔꯤꯅꯦ ꯃꯈꯣꯏꯗꯣ ꯌꯥꯝ ꯅꯨꯡꯁꯤꯗꯦ ꯁꯤꯒꯨꯝꯕ ꯃꯇꯥꯡꯗ ꯂꯥꯛꯀꯅꯤ ꯐꯨꯒꯅꯤ
ꯍꯣꯏ ꯁꯤꯗꯅꯤꯁꯤꯗ
ꯎ
ꯄꯥꯅꯤ
ꯃꯤ ꯑꯆꯤꯛꯄ ꯃꯐꯝꯗ ꯋꯥꯔꯤ ꯁꯅꯒꯦ ꯍꯥꯏꯔꯒ ꯃꯥ ꯑꯗꯣ ꯂꯥꯎꯔꯒ ꯆꯠꯈ꯭ꯔꯦꯅꯦ ꯃꯤꯡ ꯂꯥꯎꯔꯒ ꯆꯠꯈ꯭ꯔꯦ
ꯍꯧꯖꯤꯛ ꯍꯧꯖꯤꯛꯇꯤ ꯇꯥꯗꯕ꯭ꯔꯥ
ꯇꯥꯗꯦ ꯇꯥꯖꯦ
ꯐꯣꯟ ꯐꯣꯟꯣꯟ ꯐꯣꯟꯒꯦ ꯒꯗꯨ ꯐꯣꯟꯒꯤ ꯃꯈꯣꯟꯗꯣ
ꯍꯣꯏ ꯇꯥꯗꯦ ꯇꯥꯗꯦ
ꯑꯀ ꯐꯔꯦ ꯑꯗꯨꯗꯤ
ꯑꯩꯗꯣ ꯐꯥꯔꯁꯇ ꯀꯣꯜ ꯇꯧꯕꯅꯦꯕ ꯑꯗꯣ ꯆꯠꯇꯕ ꯅꯣ ꯅꯪꯕꯨꯅꯦ ꯁꯦꯀꯦꯟꯗ ꯇꯧꯕꯒꯤ ꯁꯦꯀꯦꯟꯗ ꯇꯧꯔꯒ ꯑꯗꯨꯝ ꯌꯥꯕꯅꯤ ꯐꯔꯁꯟꯗꯤ ꯌꯥꯗꯦꯕ
ꯑꯣ ꯑꯩꯒꯤꯗꯤ ꯑꯩ ꯑꯩ ꯑꯩ ꯇꯧꯕ ꯀꯥꯟꯗꯗꯤ ꯑꯗꯨꯝ ꯗꯥꯏꯔꯦꯛ ꯆꯠꯄꯅꯦ
ꯑꯣ ꯈꯪꯗꯦ ꯑꯩꯒꯤ ꯅꯦꯠꯋꯔꯛꯅꯔ
ꯎ
ꯑꯗꯣ ꯍꯥꯍꯥꯗꯣ
ꯍꯣꯏ
ꯑꯁ ꯈꯔ ꯍꯥꯏꯗꯅꯣ ꯑꯩ ꯋꯥꯡ ꯍꯥꯏꯒꯦ ꯅꯪꯗꯤ ꯅꯨꯡꯁꯤꯗꯕ꯭ꯔꯣ ꯅꯨꯡꯁꯤꯕ꯭ꯔꯣ ꯑꯗꯣ ꯅꯨꯄꯥꯕꯨ
ꯑꯦ ꯀꯩꯅꯣ ꯀꯔꯤꯒꯤ ꯅꯨꯡꯁꯤ ꯀꯔꯤ ꯅꯨꯡꯁꯤꯕꯅꯣ ꯑꯩ ꯈꯨꯄꯥꯛ ꯄꯤꯅꯤꯡꯉꯒ ꯂꯩꯕꯗꯣ
ꯍꯧꯖꯤꯛꯁꯨ ꯑ ꯉꯁꯤ ꯉꯁꯤ ꯑꯩꯉꯣꯟꯅ ꯍꯥꯏꯕꯗꯣ ꯑꯩꯈꯣꯏ ꯑꯩꯈꯣꯏ ꯑꯩꯉꯣꯟꯗ ꯃꯥ ꯑꯩꯈꯣꯏ ꯏꯃꯥꯟꯅꯕꯤ ꯑꯃ ꯂꯩꯒꯅꯤ ꯍꯥꯏꯅ ꯃꯥ ꯍꯥꯏꯕꯗꯣ ꯃꯥꯕꯨ ꯑꯁꯤꯗ ꯊꯝꯒꯅꯤ ꯍꯥꯏꯅ ꯑꯗꯨꯝ ꯑꯩꯈꯣꯏꯗ ꯑꯗꯨꯝ ꯍꯥꯏꯩꯗ꯭ꯔꯁꯨ ꯌꯥꯏ ꯍꯥꯏꯕꯅꯤꯗ ꯅꯠꯇ꯭ꯔꯣ
ꯍꯣꯏ ꯑꯗꯨꯅꯦ
ꯅꯪꯁꯨ ꯐꯥꯎꯔꯛꯑꯝꯒꯅꯤꯅ
ꯍꯣꯏ ꯑꯗꯣ ꯑꯗꯨꯁꯨ ꯎꯄꯥꯏ ꯂꯩꯇꯦꯅ
ꯍꯣꯏ ꯎꯄꯥꯏ ꯂꯩꯇꯦ ꯑꯗꯨꯕꯨ ꯑꯩꯈꯣꯏꯒꯤ ꯃꯃꯥꯡꯗ ꯑꯗꯨꯝ ꯍꯥꯏꯗ꯭ꯔꯁꯨ ꯌꯥꯏꯌꯦ ꯍꯥꯏꯕꯅꯤꯅ ꯃꯈꯣꯏ ꯑꯅꯤ ꯈꯛꯇ ꯗꯤꯁꯀꯥꯁ ꯇꯕ ꯌꯥꯏꯌꯦ ꯍꯥꯏꯕꯅꯤꯅ ꯑꯩꯈꯣꯏꯕꯨ ꯎꯁꯤꯠꯇꯕꯅꯦ ꯑꯗꯨꯗꯤ
ꯍꯣꯏ ꯅꯨꯡꯁꯤꯕꯅ ꯍꯦꯟꯃꯟꯕꯒꯤ ꯈꯥꯡꯕ ꯉꯝ ꯑ ꯃꯥꯂꯦ ꯃꯥꯒꯤ ꯃꯅꯣ
ꯑꯗꯨꯅꯦ ꯀꯔꯤ ꯍꯥꯏꯗꯅ ꯑ ꯑꯩꯈꯣꯏ ꯄꯦꯛ ꯇꯧꯕ ꯃꯇꯥꯡꯗꯣ
ꯍꯣꯏ
ꯑꯗꯨꯗꯁꯨ ꯁꯥ ꯗꯣ
ꯍꯣꯏ
ꯑꯁꯥꯡꯕ ꯅꯨꯄꯥꯅ ꯑꯩꯈꯣꯏꯒꯤ ꯏꯃꯥꯟꯅꯕꯤꯕꯨ ꯑꯁꯤ ꯇꯥꯃꯣꯀꯣ ꯍꯥꯏꯔꯒ ꯑꯃꯗ ꯑ ꯅꯪ ꯃꯥꯗꯤ ꯑꯩꯉꯣꯟꯗ ꯂꯥꯛꯑꯣ ꯂꯥꯛꯑꯣ ꯁꯤꯗ ꯁꯤꯗ ꯂꯥꯛꯑꯣ ꯍꯥꯏꯔꯣꯒꯣ ꯑꯗꯨꯝ ꯍꯥꯏꯕ ꯑꯩꯈꯣꯏ ꯑꯅꯤꯁꯨ ꯂꯩꯌꯦ ꯍꯥꯏꯕꯅꯤꯗ ꯅꯠꯇ꯭ꯔꯣ ꯑꯩꯈꯣꯏ ꯀꯔꯤꯁꯨ ꯇꯧꯗ꯭ꯔꯒ ꯑꯗꯨꯝ ꯐꯝꯅꯒ ꯂꯩꯑꯦ ꯍꯥꯏꯕꯅꯤꯗ
ꯎꯗꯕ ꯃꯥꯂꯦ
ꯑꯗꯨꯅꯦ
ꯉꯁꯤ ꯃꯤ ꯂꯥꯛꯇꯦ ꯍꯥꯏꯕꯗꯣ
ꯑ ꯑꯩꯗꯤ ꯀꯔꯤ ꯍꯥꯏꯅꯣ ꯑꯩꯈꯣꯏ ꯑꯅꯤꯁꯨ ꯂꯩꯔꯤꯅꯒ ꯅꯠꯇ꯭ꯔꯣ ꯑꯩꯈꯣꯏ ꯑꯅꯤꯕꯨꯁꯨ ꯁꯤ ꯇꯧꯑꯣ ꯍꯥꯏꯕ ꯌꯥꯏꯌꯦꯅ ꯅꯪ ꯂꯥꯛꯑꯣ ꯁꯤꯗ ꯂꯥꯛꯑꯣ ꯑꯣ ꯂꯥꯛꯑꯣ ꯑꯗꯨꯝ ꯍꯥꯏꯔꯀꯥꯟ ꯑꯗꯨꯗ ꯑꯗꯨ ꯑꯗꯨ ꯑꯣꯏꯔꯁꯨ ꯁꯥꯔ ꯁꯥꯔ ꯃꯥꯅ ꯃꯥꯅ ꯇꯧꯕꯤꯒꯀꯣ ꯂꯥꯛꯇꯕ ꯃꯥꯅꯦ ꯌꯥꯝ ꯅꯨꯡꯁꯤꯖꯦ ꯅꯪꯒꯤ ꯃꯅꯥꯛꯇ ꯀꯅꯥ ꯀꯅꯥ ꯂꯩꯕꯒꯦ ꯍꯧꯖꯤꯛ
ꯂꯩꯑꯦ ꯂꯩꯑ ꯂꯩꯌꯦꯦ ꯍꯣꯏ
ꯂꯩꯇꯕ ꯃꯐꯝꯗ ꯂꯥꯛꯑꯣ ꯋꯥꯔꯤ ꯁꯥꯅꯥꯁꯦ
ꯑꯣ
ꯁꯤꯗ ꯑꯁꯤꯗ ꯃꯈꯥꯗ ꯐꯝꯃꯣ ꯅꯪ ꯂꯕꯂꯒ
ꯃꯅꯝ ꯂꯩꯇꯕ꯭ꯔꯥ ꯑꯁꯤꯗꯗꯤ ꯃꯅꯝ ꯌꯥꯝ ꯆꯪꯉꯦ
ꯂꯩꯇꯦ
ꯃꯅꯝ ꯌ ꯌꯨꯝ ꯆꯪꯕꯗ ꯈꯥꯈ꯭ꯔꯦ ꯑꯩꯒꯤ
ꯍꯁꯤꯅ ꯆꯥꯅꯤꯡꯉꯥꯏ ꯂꯩꯌꯦꯕ ꯅꯪ ꯂꯥꯛꯂꯒ ꯑꯗꯨꯗ ꯐꯝꯃꯨ ꯋꯥꯔꯤ ꯂꯩꯑꯦ ꯅꯪꯗꯤ ꯀꯗꯥꯏꯗ ꯂꯩꯕꯅꯣ ꯔꯣꯝꯗ ꯂꯩꯕ꯭ꯔꯥ ꯍꯧꯖꯤꯛ ꯃꯄꯥꯟꯗ ꯂꯩ ꯑ
ꯃꯔꯝꯗꯣ ꯑꯩ ꯃꯅꯝ ꯆꯪꯕ ꯑꯗꯨꯒꯤ ꯌꯥꯗꯦ
ꯑꯗꯨꯗ ꯐꯝꯃꯣ ꯑꯩ
ꯃꯅꯤꯡꯗ ꯆꯪꯒꯔꯤ
ꯍꯦ ꯀꯩꯅꯣ ꯍꯥꯥ
ꯀꯥꯈ꯭ꯔꯕ꯭ꯔꯣ
ꯀꯥꯠ ꯀꯥꯗꯤꯌꯦ ꯑꯩ ꯑꯩ ꯀꯥꯑꯣ ꯍꯥꯏꯕ꯭ꯔꯥ
ꯑꯩꯅ ꯍꯥꯏꯗ꯭ꯔꯣ ꯑꯁꯤ ꯑꯁꯤꯒꯤ ꯃꯃꯥꯡꯗ ꯐꯝꯃꯣ ꯅꯩꯅ